ꯑꯣ ꯇꯥꯏꯌꯦ ꯇꯥꯏꯌꯦ
ꯆꯥꯛ ꯆꯥꯔꯔꯕꯣ
ꯑꯣ ꯆꯔꯦ
ꯀꯩ ꯃꯊꯦꯜ ꯆꯥꯒꯦ
ꯑꯁꯤꯗ ꯈꯪꯉꯥꯎ ꯉꯧꯋꯦ ꯅꯗꯤ ꯆꯃ
ꯑꯩꯗꯤ
ꯑꯥ ꯑ ꯀꯦꯗꯔꯃꯤꯅꯥ
ꯁꯣꯝ
ꯎꯝ ꯑꯩ ꯀꯅꯥ ꯑꯩ ꯁꯇꯗꯤ ꯔꯣꯝꯗ ꯂꯩ ꯌꯥꯝ ꯎꯝ
ꯎꯝ
ꯍ
ꯩ ꯉꯁꯤꯗꯤ ꯀꯩꯀꯩ ꯆꯠꯀ
ꯀ ꯀ ꯀꯗꯥ ꯍꯥꯏꯁꯨ ꯆꯜꯂ ꯑꯗꯨꯝ ꯂꯩꯒꯔꯦ ꯕꯣꯔꯗꯤꯡꯗ ꯂꯩꯌꯦꯦ ꯑꯉꯥꯡꯁꯤꯡꯗ
ꯑ ꯑꯣ ꯑꯣ ꯏꯗ꯭ꯔꯁꯥ
ꯑꯁ ꯁꯥꯏꯌꯦꯦ ꯁꯥꯏꯌꯦꯦ ꯁꯥꯏ ꯅꯣꯡꯁꯨ ꯆꯨꯔꯨꯔꯗ
ꯑꯣ
ꯑꯣꯅꯦ ꯑꯁꯤꯗꯅꯦ ꯑ ꯎ
ꯆꯗꯨ ꯎꯕꯗꯔꯗꯤꯃꯥꯏꯅ ꯇꯧꯔ
ꯋꯦꯗꯔꯁꯦ ꯅꯣꯡꯃꯗꯤ ꯆꯨꯏꯌꯦꯕꯀꯣ ꯅꯣꯡꯕꯨꯗꯤ ꯆꯨꯔꯒꯅꯦ ꯑꯣꯝꯆꯥꯛꯅꯕ ꯇꯥꯕ꯭ꯔꯥ ꯑꯗꯣ
ꯔꯣꯁꯨ ꯑ
ꯅ ꯅꯪꯤꯁꯦ ꯀꯌꯥ
ꯍꯜꯂꯣ
ꯍ ꯅꯣꯡ ꯆꯨꯔꯗꯤ ꯈꯔ ꯏꯪꯉꯗꯤ ꯐꯒꯗꯧꯕ
ꯑꯣ ꯑꯗꯨꯅꯦ ꯑꯩꯈꯣꯏꯔꯣꯝꯗꯅ ꯑꯈꯝꯗꯔ ꯀꯃꯥꯏ ꯇꯕꯔꯒ ꯅꯣꯡꯁꯤꯅ ꯑꯩꯈꯣꯏ ꯃꯃꯤꯡꯒꯤ ꯉꯇ ꯆꯨꯕ ꯅꯨꯡꯁꯥꯅ ꯆꯥꯛ ꯆꯥꯛ ꯆꯥꯛ ꯁꯛꯀ ꯁꯥꯕ ꯆꯣꯡꯕꯅꯣ
ꯑꯣ ꯑꯩꯈꯣꯏꯁꯤ
ꯑꯣ
ꯍꯋꯥꯏ ꯍꯛꯆꯥꯡꯗꯤ ꯊꯣꯡꯉꯦ ꯑꯗꯨꯒ ꯎꯦ ꯑꯗꯨꯑꯣꯏꯗꯤ ꯂꯧ ꯑꯗꯣꯝꯗꯗꯤ ꯂꯧ ꯁꯨꯕ ꯌꯥꯔꯤꯕꯣ
ꯅꯣꯏ ꯆꯤꯡꯗ ꯂꯩꯕ꯭ꯔꯥ ꯄ꯭ꯂꯦꯟ ꯑꯦꯔꯤꯌꯥꯗ ꯂꯩꯕ꯭ꯔꯥ
ꯑ ꯆꯤꯡꯗ ꯂꯩꯑꯦ
ꯑꯣ ꯃꯁꯔꯨꯝꯕꯨꯗꯤ ꯐꯪꯗꯦ
ꯑ ꯄꯥꯟꯁꯦꯀꯣ ꯑꯦ ꯄꯥꯟ ꯍꯥꯏꯌꯦ ꯀꯩꯑꯕ ꯄꯥꯟ ꯍꯥꯏꯗꯣꯏ ꯅꯠꯇ꯭ꯔꯥ
ꯃꯁꯔꯨꯝ
ꯈꯔ ꯈꯔꯕꯨꯗꯤ ꯂꯩꯕ ꯃꯥꯜꯂꯦ ꯋꯦ ꯑꯗꯣ ꯏꯃꯅꯥꯀꯨꯕꯗꯨꯗꯤ ꯍꯧꯗꯦꯗ
ꯈꯪꯗꯦ ꯅꯣꯢ ꯑꯗꯨꯔꯣꯝꯗ ꯀꯩꯅꯣ ꯑꯩꯈꯣꯏꯒꯤ ꯎꯝ ꯃꯁꯔꯨꯝ ꯃꯥ ꯕ꯭ꯔꯥꯎꯟ ꯀꯂꯔ ꯑꯃ ꯋꯥꯏꯠ ꯑꯩꯈꯣꯏꯅ ꯍꯦꯛꯞꯄ ꯀꯥꯟꯗ ꯋꯥꯏꯠ ꯀꯂꯔ ꯑꯃꯒꯤ ꯃꯍꯤ ꯊꯣꯛꯇ꯭ꯔꯥ
ꯑꯣ ꯍꯣꯏ ꯍꯣꯏ ꯈꯣꯝ ꯈꯣꯝꯊꯣꯛꯄꯤ ꯍꯥꯏꯕꯗꯣꯀꯣ
ꯎꯝ ꯎꯝ ꯎꯝ ꯑꯗꯨ ꯆꯥꯕ꯭ꯔꯥ ꯅꯣꯏꯗꯤ
ꯑꯗꯣ ꯆꯥꯝꯔꯝꯅꯤ ꯗꯨꯑꯣꯏꯁꯨ ꯑꯩꯗꯣ ꯆꯥꯕ ꯐꯪꯗ꯭ꯔꯤꯌꯦ ꯑꯗꯨꯗꯤ ꯍꯤꯡꯅꯁꯨ ꯆꯥ ꯌꯥꯏ ꯍꯥꯏꯕ ꯅꯠꯇ꯭ꯔꯥ
ꯑ
ꯍꯥ
ꯆꯂꯣ
ꯇꯦꯕꯥ
ꯖ ꯎꯝ ꯐ
ꯑ ꯅꯦꯠꯋꯛꯁꯦ ꯀꯌꯥ ꯅꯨꯡꯉꯥꯏꯇꯕ ꯃꯥꯜꯂꯤꯅꯦ
ꯈ꯭ꯪꯗꯦ ꯅꯪꯒꯤ ꯈꯣꯟꯖꯦꯜꯁꯦ ꯄꯤꯛꯅ ꯇꯥꯏ
ꯑꯣ ꯈꯪꯗꯦ ꯌꯥꯝ ꯕꯦꯔꯥ ꯇꯧꯋꯤꯀꯣ
ꯎꯝ
ꯍꯧꯖꯤꯛꯇꯤ ꯈꯔ ꯀꯟꯅ ꯇꯥꯔꯕ
ꯎꯝ ꯇꯥꯔꯦ ꯇꯥꯔꯦ
ꯍꯤꯡꯒꯣꯟ ꯇꯧꯕ꯭ꯔꯣ
ꯍꯤꯡꯒꯣꯟ ꯇꯧꯗꯦꯗ
ꯑꯣ ꯑꯩꯈꯣꯢ ꯑꯥ ꯑꯩꯈꯣꯏꯗꯤ ꯍꯤꯡꯒꯣꯟ ꯇꯧꯋꯦ
ꯁꯧꯒꯔꯤ ꯃꯇꯝꯅꯤꯅꯦ ꯍ ꯁꯧ ꯑ ꯁꯧꯒꯔꯤ ꯃꯇꯝꯅꯤꯅ ꯁꯧꯒ꯭ꯔꯤꯒ ꯍꯋꯥꯏ ꯑꯁꯥꯡꯕꯤꯗꯣ ꯑꯗꯨꯗꯣ ꯌꯥꯝ ꯊꯥꯏꯌꯦꯕ
ꯑꯣ
ꯁꯧꯒ꯭ꯔꯤ ꯑꯃꯨꯛꯀ ꯆꯥꯅꯤ ꯅꯨꯡꯗꯥꯡꯗ ꯑꯃꯨꯛꯀ ꯍꯋꯥꯏ ꯑꯁꯥꯡꯕꯤ ꯆꯥꯅꯤ ꯑꯗꯨꯃꯥꯏꯅ ꯃꯊꯪ ꯃꯊꯪ ꯆꯥ ꯂꯩꯔꯦ ꯃꯥꯏꯔꯦꯟ ꯃꯅꯥ ꯑꯃꯀ ꯆꯥꯒꯅꯤ ꯑꯗꯣ ꯑꯁ ꯄꯦꯂꯥꯛꯇꯦꯗ
ꯎ
ꯑꯍꯥꯎ ꯑꯍꯥꯎꯕ ꯆꯥꯅꯤꯡꯉꯥꯛꯇꯔꯦ ꯁꯣꯏꯕꯨꯝ ꯁꯣꯏꯕꯨꯝ ꯆꯥ ꯐꯪꯕ꯭ꯔꯣ ꯁꯣꯏꯕꯨꯝ ꯍꯥꯏꯗꯦ ꯎꯁꯣꯏ ꯎꯁꯣꯏ
ꯑꯩꯈꯣꯏ ꯎꯁꯣꯏ ꯆꯥꯕ ꯐꯪꯗꯦꯗ ꯕꯣꯔꯗꯤꯡ ꯂꯩꯕꯅꯤꯅ ꯅꯍꯥꯟꯕꯨꯗꯤ ꯌꯨꯝ ꯆꯠꯂꯒ ꯑꯩꯅ ꯈꯔ ꯄꯨꯔꯛꯑꯦ ꯁꯥ ꯄꯨꯔꯛꯄꯗꯣ ꯑꯗꯨꯝ ꯀꯥꯡꯁꯨ ꯁꯨꯔꯒ ꯆꯥꯔꯦ
ꯀꯥꯡꯁꯨꯁꯨ ꯌꯥꯝ ꯍꯥꯎꯕꯅꯤꯅꯦ
ꯎꯝ ꯑꯩꯁꯦ ꯑꯩꯈꯣꯏꯒꯤ ꯎꯁꯣꯢ ꯎꯁꯣꯏ ꯑꯃ ꯂꯩꯗꯥꯏꯅꯦ ꯎꯝ ꯑꯁ ꯑ ꯑ ꯎꯁꯣꯏ ꯈꯔ ꯁꯥꯡꯇꯛ ꯇꯧꯕ ꯂꯥꯏꯋꯥꯏꯒꯤ ꯎꯁꯣꯏ ꯅꯠꯇꯕꯤ ꯑꯃ ꯎꯁꫭꯏ ꯑꯃ ꯑꯩꯈꯣꯏꯅ ꯐꯔꯃꯦꯟꯇꯦꯠ ꯁꯥꯡꯅ ꯁꯥꯡꯅ ꯐꯔꯃꯦꯟꯇꯦꯠ ꯑꯣꯏꯕꯗꯨ
ꯑ ꯑꯥ ꯑꯥ ꯍꯣꯏ ꯍꯣꯏ
ꯑꯗꯨꯒꯨꯝꯕꯗꯣ ꯍꯥꯎꯕꯅꯦꯕ ꯑꯗꯨꯒꯨꯝꯕ ꯆꯥꯕ ꯐꯪꯗꯦ ꯑꯩꯈꯣꯏꯔꯣꯝꯗꯗꯤ
ꯑꯩꯈꯣꯏ ꯑꯁꯣꯝꯗꯗꯤ ꯑꯗꯨꯝ ꯍꯧꯋꯤ ꯑꯗꫭ
ꯑꯣ
ꯂꯧꯕ ꯆꯠꯄ ꯍꯩꯇꯕ ꯑ ꯑꯝ ꯎꯁ ꯑ ꯎꯁꯣꯏꯒꯨꯝꯕ ꯀꯩꯒꯨꯝꯕꯁꯦ ꯑꯝꯇ ꯂꯧꯔꯛ ꯂꯧꯔꯛꯇ꯭ꯔꯤꯌꯦ
ꯀꯥꯡ ꯀꯥꯡ ꯌꯥꯝꯃꯦ ꯆꯠꯄ ꯍꯩꯔꯣꯏꯌꯦ
ꯎꯝ ꯑꯩꯁꯨ ꯂꯧꯕ ꯍꯩꯇꯦꯗ ꯏꯃꯥꯅ ꯑꯗꯨꯝ ꯂꯧ
ꯎꯝ ꯀꯥꯡ ꯌꯥꯝꯃꯦ ꯍꯥꯏꯌꯦ
ꯎꯝ
ꯀꯥꯡꯁꯨ ꯌꯥꯝ ꯆꯤꯛꯍꯟꯕꯁꯨ ꯌꯥꯗꯦꯅꯦ ꯇꯧꯔꯤꯁꯦ ꯑꯩ ꯀꯩꯝ ꯇꯧꯗꯦ ꯁꯨꯝ ꯌꯨꯝꯗ ꯑ ꯌꯨꯝ ꯁꯪꯕꯒꯤ ꯑꯆꯧ ꯑꯁꯥꯡ ꯑꯣꯏꯔꯤꯌꯦ ꯌꯨꯝ ꯁꯪꯕꯒꯤ ꯑꯆꯧ ꯑꯁꯥꯡ ꯑꯣꯏꯔꯤꯌ‌ꯦ ꯇꯥꯕ꯭ꯔ
ꯇꯥꯏ ꯇꯥꯏ
ꯌꯨꯝ ꯁꯪꯕꯒꯤ ꯑꯆꯧ ꯑꯁꯥꯡ ꯑꯣꯏꯔꯤꯌꯦ
ꯌꯨꯝꯗꯤ ꯄꯥꯜꯂꯕ꯭ꯔꯥ ꯅꯪꯕꫭ
ꯗꫪꯤꯌ‌ꯦ
ꯑꯥ
ꯄꯥꯟꯕꯒꯤ ꯃꯇꯥꯡꯗꯤ ꯌꯧꯔꯦ ꯄꯥꯟꯗꯤ ꯄꯥꯟꯗ꯭ꯔꯤ
ꯅꯨꯄꯥ ꯐꯪꯗ꯭ꯔꯦꯅꯦꯍꯦ
ꯌꯨꯝꯒ ꯄꯥꯅꯤꯡ
ꯑꯥ
ꯈꯪꯗꯦꯗ ꯑꯩꯈꯣꯏꯁꯨ ꯃꯇꯥꯡ ꯌꯥꯎꯔꯦ ꯑꯩꯈꯣꯏꯁꯨ ꯌꯨꯝ ꯄꯥꯅꯤꯡꯕꯒꯤ ꯋꯥꯈꯟꯒ ꯆ‌ꯦꯟꯗ꯭ꯔꯤ
ꯈꯪꯗꯦ ꯏꯃꯨꯡꯅꯗꯤ ꯄꯥꯜꯂꯣ ꯄꯥꯜꯂꯣ ꯃꯇꯝꯗ ꯄꯥꯟꯕꯅ ꯐꯕꯅꯦꯅ ꯍꯥꯏꯔꯒ ꯂꯩ ꯑꯗꯣ ꯑꯗꫭ ꯅꯨꯄꯥ ꯂꯩꯇꯕꯅꯤꯅ ꯏꯊꯟꯗꯁꯨ ꯄꯟꯌꯥꯄꫭ ꯅꯠꯇ‌ꯦ ꯅꯠꯇ꯭ꯔꯥ ꯎꯨ ꯋꯥꯗ ꯄꯥꯜꯂꯨꯕ ꯌꯥꯄꫭꯅꯠꯇ‌ꯦ ꯅꯠꯇ꯭ꯔꯥ ꯎ ꯋꯥꯗ ꯄꯥꯜꯂꯨ ꯌꯥꯔꯗꯤ ꯄꯥꯜꯂꯨꯗꯣꯏꯕ ꯑꯗꯨ ꯅꯠꯇꯕꯅꯤꯅ ꯌꯥꯝ ꯂꯨꯨꯔꯦꯅꯦ ꯇꯥꯕ꯭ꯔꯣ ꯎꯝ
ꯀꯩꯇꯧꯗꫭꯏꯅꫭ ꯑꯁꯥꯝꯂꯩ ꯕꯁꯤꯅ ꯅꯨꯡꯉꯥꯏꯌ‌ꯦ ꯍꯥꯏꯔ ꯌꯨꯝ ꯄꯜꯂꯗꯤ ꯆꯠ